ꯇꯥꯕꯔꯣ
ꯇꯥꯏ ꯇꯥꯏ
ꯐꯖꯅ ꯇꯥꯕ꯭ꯔꯣ ꯍꯧꯖꯤꯛꯇꯤ
ꯎꯝ ꯅꯪꯒꯤ ꯀꯣꯟ
ꯇꯥꯄ꯭ꯔꯥ
ꯌꯥꯝ ꯀꯟꯅ ꯇꯥꯗꯦꯗ
ꯑꯣ ꯃꯤ ꯈꯔꯗꯤ ꯐꯖꯅ ꯇꯥꯏ ꯅꯪꯒꯤꯅ ꯑꯃꯨꯛ ꯐꯖꯅ ꯇꯥꯗꯦ ꯍꯥꯏꯌꯦ ꯑꯁꯨꯃꯥꯏꯅ ꯇꯧꯋꯦ ꯍꯣꯏ ꯑꯗꯨꯝ ꯑꯩ ꯀꯟꯅ ꯉꯥꯡꯉꯛꯑꯒꯦ ꯆꯥꯔꯦ ꯍꯣꯏ ꯅꯪꯗꯤ
ꯑꯩꯗꯤ ꯉꯁꯤ ꯂꯐꯨ ꯏꯔꯣꯝꯕ ꯑꯣꯏꯅ ꯆꯥꯏ
ꯑꯣ
ꯅꯪꯗꯤ ꯆꯥꯈ꯭ꯔꯕ꯭ꯔꯣ
ꯆꯥꯈ꯭ꯔꯦ ꯍꯣꯏ
ꯀꯔꯤ ꯃꯊꯦꯜ
ꯎ ꯁꯤꯁꯦ ꯌꯦꯟ ꯕꯣꯏꯂꯔ ꯆꯥꯏ
ꯑꯁ ꯍꯥꯎꯋꯤꯅꯦ
ꯑꯁ ꯉꯁꯤꯈꯛꯅꯤꯗ
ꯎꯝ ꯕꯣꯢꯂꯔ ꯆꯥꯔꯤꯗꯣ ꯉꯁꯤ ꯂꯧ ꯆꯠꯄꯩ ꯑꯣꯏꯔꯝꯃꯅꯤ
ꯑꯁ ꯑꯩꯈꯣꯏꯗꯤ ꯅꯨꯡꯇꯤꯒꯤ ꯂꯧ ꯆꯠꯂꯤꯗ
ꯑꯗꯨ ꯑꯣꯏꯔꯁꯨ ꯉꯁꯤ ꯂꯣꯏꯁꯤꯟꯕꯒꯤꯔ ꯑꯗꯨꯗꯤ
ꯢꯁ ꯂꯣꯢꯁꯤꯟꯕ ꯋꯥꯥꯠꯂꯤꯍꯦ
ꯏꯁꯤꯡꯗꯤ ꯂꯩꯕ꯭ꯔꯣ ꯂꯧ ꯆꯠꯂꯤꯗꯣ
ꯏꯁꯤꯡꯒ ꯑꯝꯇꯥ ꯂꯩꯇꯦꯗ ꯁꯨꯝ ꯂꯧꯔꯥꯡ ꯁꯨꯔꯒ ꯅꯣꯡ ꯆꯨꯕ ꯉꯥꯏꯔꯤꯕꯅꯤ
ꯑꯣ ꯅꯣꯡ ꯇꯥꯗ꯭ꯔꯤꯉꯩꯗ ꯂꯧꯔꯥꯡ ꯁꯨꯕꯁꯤꯡꯗꯣ ꯑꯃꯨꯛ ꯍꯧꯒꯅꯤ ꯑꯃꯨꯛ ꯀ ꯀꯩꯅꯣꯁꯤꯡ ꯅꯥꯄꯤ ꯀꯩꯅꯣ ꯃꯥꯟꯕ ꯇꯝꯗꯣ ꯑꯁ ꯑꯅꯤꯔꯛ ꯆꯪꯅꯤꯡꯕ꯭ꯔꯣꯅꯦ ꯔꯤꯄꯤꯦꯌꯔꯤꯡꯒꯨꯝꯕ
ꯑꯦ ꯑꯗꯨꯗꯤ ꯂꯧꯔꯤ ꯇꯩꯔꯀꯥꯟꯗ ꯂꯣꯏꯅ ꯇꯗꯨꯗꯤ ꯀꯩꯁꯨ ꯀꯥꯗꯣꯏꯗ
ꯉꯁꯥꯏ ꯅꯣꯡ ꯈꯔ ꯐꯖꯅ ꯆꯨꯋꯦ ꯍꯥꯏꯈꯤꯕꯗꯥꯏ ꯉꯥꯏꯍꯥꯛ
ꯑꯦ ꯁꯤꯗ ꯆꯧꯗ ꯄꯣ
ꯑꯁ ꯑꯗꯨꯗ ꯅꯣꯏ ꯆꯕ ꯐꯩ ꯑꯩꯈꯣꯏꯗꯗꯤ ꯃꯤ ꯆꯨꯕꯤꯗꯦ ꯑꯝꯇ
ꯆꯨꯗꯤꯌꯦ
ꯎꯝ
ꯑꯕꯁ ꯑꯗꯨꯗꯤ ꯌꯥꯝ ꯁꯥꯔꯝꯃꯅꯤꯕꯨ
ꯁꯥꯏꯌꯦ ꯑꯩꯈꯣꯏꯗꯗꯤ ꯅꯣꯡꯗꯤꯀꯣ ꯆꯨꯒꯦꯔꯥꯅ ꯈꯜꯂꯒ ꯌꯥꯝ ꯃꯝꯃꯒꯗꯤ ꯂꯥꯛꯄ ꯅꯣꯡꯗꯤ ꯃꯪꯕ ꯑꯗꯨꯒ ꯅꯣꯡꯗꯤ ꯁꯨꯇꯥ ꯇꯥꯗꯕ
ꯑꯣ ꯅꯣꯏ ꯂꯩꯁꯥꯕꯤꯒꯤ ꯅꯣꯏ ꯂꯩꯁꯥꯕꯤꯒꯤ ꯋꯥꯈꯜꯒ ꯆꯞ ꯃꯥꯟꯅꯩꯀꯣ
ꯑꯁ ꯈꯪꯗ꯭ꯔꯦꯗ ꯑꯗꯨꯗꯤ ꯑꯩꯗꯤ
ꯑꯗꯨꯃꯥꯏꯅ ꯇꯧꯕꯅꯦ ꯂꯩꯁꯥꯕꯤꯁꯤꯡꯁꯨ
ꯅꯪꯒꯤ ꯋꯥꯈꯜꯅ ꯑꯣꯏꯔꯝꯒꯅꯤ
ꯑꯩꯒꯤ ꯋꯥꯈꯜꯅ ꯑꯣꯏꯕꯗꯨꯁꯨ ꯂꯩꯁꯥꯕꯤ ꯅꯣꯏꯕꯨ ꯈꯪꯕꯒꯤ ꯑꯩꯅ ꯈꯜꯂꯤꯕ
ꯑꯣ ꯑꯗꯨꯅ ꯇꯥꯛꯄꯗꯤ ꯅꯪꯉꯣꯟꯗ ꯎ ꯀꯩꯅꯣ ꯇꯧꯕ ꯂꯩꯔꯦ ꯍꯥꯏꯕ ꯇꯥꯛꯄꯅꯦꯕ
ꯑꯗꯨꯅꯤꯅꯦ ꯑꯗꯨ ꯅꯠꯇ꯭ꯔꯗꯤ ꯑꯩꯁꯨ ꯈꯪꯉꯣꯏꯅꯦ
ꯍꯣꯏ ꯃꯤ ꯍꯥꯏꯕꯁꯤꯗꯤ ꯃꯉꯣꯟꯗ ꯍꯦꯛ ꯊꯣꯛꯂꯛꯄ ꯀꯥꯟꯗ ꯈꯪꯕꯅꯦ ꯂꯣꯏꯅ
ꯎꯝ ꯑꯗꯨꯅꯤ ꯀꯔꯤ ꯎꯄꯥꯏ ꯂꯩ
ꯀꯩꯁꯨ ꯈꯜꯂꯨꯅꯨꯁꯦ ꯑꯇꯣꯞꯄ ꯑꯃꯨꯛ ꯂꯩꯔꯤꯅꯤꯗ
ꯑꯇꯣꯞꯄ ꯂꯩꯅꯤꯡ ꯂꯩꯖꯁꯅꯨ
ꯃꯉꯣꯟꯗꯒꯤ ꯍꯦꯟꯗꯦ ꯍꯥꯏꯕꯗꯨꯔꯥ ꯅꯪꯒꯤꯁꯨ
ꯑꯦ ꯑꯩꯈꯣꯏꯗꯤ ꯄꯥꯝꯗ꯭ꯔꯦꯗ
ꯍꯣꯏꯅꯦ ꯅꯣꯏꯒꯤꯗꯤ ꯅꯣꯏꯗꯤ ꯑꯃ ꯑꯗꯨꯃꯥꯏꯅ ꯇꯧꯔꯁꯨ ꯑꯃ ꯑꯃꯨꯛ ꯂꯥꯛꯑꯒ ꯑꯃꯨꯛ ꯇꯧꯏꯦ ꯅꯣꯏꯁꯨ ꯊꯃꯣꯏ ꯅꯠꯇꯦꯗ ꯍꯥꯏꯕꯗꯣ ꯑꯣꯟꯊꯣꯔꯛꯀꯅꯤ
ꯎꯝ ꯑꯩꯈꯣꯏꯗꯤ ꯀꯩꯁꯨ ꯐꯟꯗ꯭ꯔꯦꯗ ꯎꯝ
ꯑꯗꯨꯃꯥꯏꯅ ꯇꯧꯒꯅꯦꯕ ꯅꯣꯏꯗꯤ ꯌꯥꯝ ꯀꯩꯅꯣ ꯇꯧꯕ ꯃꯥꯜꯂꯒ
ꯈꯥꯏꯁ ꯑꯁ
ꯌꯥꯝꯅ ꯀꯩꯅꯣ ꯇꯧꯗꯩ ꯇꯥꯏꯞꯇ ꯑꯃꯨꯛ ꯇꯧꯔꯛꯀꯅꯦꯕ ꯌꯥꯝꯅ ꯈꯟꯖꯕ ꯊꯥꯔꯒ ꯂꯥꯁꯇꯀꯣ
ꯎꯝ
ꯄꯨꯔꯥ ꯀꯩꯅꯣ ꯇꯧꯗꯕꯒꯤ ꯇꯥꯏꯞꯇ ꯇꯧꯔꯛꯀꯅꯤ ꯂꯥꯁꯇ ꯐꯖꯅ ꯀꯩꯅꯣ ꯇꯧꯔꯝꯨꯔꯒ ꯂꯥꯁꯇ ꯈꯪꯅꯗꯕꯤ ꯒꯨꯝꯅ ꯎꯔꯁꯨ ꯀꯧꯅꯗꯕꯤꯒꯨꯝꯕꯗꯣ
ꯑꯗꯨꯒꯨꯝꯕꯗꯤ ꯇꯧꯗꯦꯍꯦ ꯑꯩꯈꯣꯏꯗꯤ
ꯎꯝ ꯇꯧꯔꯛꯀꯅꯤ ꯑꯗꯨ ꯃꯇꯝꯁꯨ
ꯑꯗꯨ ꯅꯪꯁꯨ ꯍꯟꯗꯛꯇꯤ ꯌꯥꯝ ꯅꯩꯈꯠꯂꯝꯃꯦ ꯍꯥꯏꯕ ꯇꯥꯏꯗ
ꯀꯅꯥꯅ ꯍꯥꯏꯕ
ꯃꯤꯅ ꯁꯨꯝ ꯍꯥꯏꯅꯩꯗ
ꯑꯁ ꯃꯤ ꯌꯋꯥꯕꯨ ꯂꯥꯎꯔꯅꯗ
ꯑꯦ ꯃꯤ ꯃꯤꯕꯨ ꯂꯧꯥꯎꯗ꯭ꯔꯗꯤ ꯀꯅꯥꯕꯨ ꯂꯧꯥꯎꯗꯣꯏꯕ
ꯍꯥꯏꯕꯗꯤ ꯂꯩꯌꯦꯗꯅ ꯃꯤ ꯃꯤꯁꯤꯡꯅꯁꯨ
ꯅꯩꯗꯦꯗ ꯑꯩꯈꯣꯏꯗꯤ ꯍꯥꯟꯅꯒ ꯑꯗꯨꯝ ꯃꯅꯥꯏꯌꯦꯗ
ꯑ ꯁꯃꯥꯟꯅꯔꯝꯃꯣꯏꯗ ꯃꯤꯑꯣꯏꯕ ꯍꯥꯏꯕꯁꯤ ꯈꯔꯗꯤ ꯍꯣꯡꯕ ꯂꯩꯕꯅꯤꯍꯦ
ꯍꯣꯏ ꯍꯣꯡꯕꯕꯨꯗꯤ ꯂꯩꯒꯅꯤ ꯁꯛꯆꯨ ꯀꯨꯆꯨꯒꯨꯝꯕ ꯃꯆꯨꯒꯨꯝꯕꯗꯤ
ꯑ ꯑꯗꯨꯗꯤ ꯑꯩ ꯀꯩꯅꯣꯝꯃ ꯍꯪꯒꯦꯅꯦ
ꯇꯔꯦ
ꯅꯣꯏ ꯂꯩꯁꯥꯕꯤꯁꯤꯡꯁꯦ
ꯑꯥ
ꯀꯩꯒꯤꯅꯣꯕ ꯃꯣꯏꯅ ꯆꯨꯝꯅꯤꯡꯉꯥꯏ ꯈꯛꯇꯪ ꯑꯗꯨꯝ ꯃꯆꯤꯟ ꯀꯜꯂꯤꯁꯦ
ꯑꯁ ꯑꯗꯨꯗꯤ ꯈꯪꯗ꯭ꯔꯤꯍꯦ ꯅꯣꯏ ꯅꯣꯏ ꯎꯝ
ꯂꯩꯁꯥꯕꯤꯁꯤꯡꯁꯦ ꯁꯨꯃꯥꯏꯅ ꯇꯧꯒꯜꯂꯦꯕ ꯑꯗꯣ ꯉꯁꯥꯏꯁꯨ ꯀꯣ
ꯑꯥ
ꯃꯪꯗꯀꯣ ꯑꯩꯁꯦ ꯅꯨꯄꯤ ꯑꯇꯣꯞꯄ ꯀꯣꯏꯔꯝꯃꯦ ꯍꯥꯏꯌꯦ
ꯑ
ꯑꯗꯨꯒꯒꯤ ꯑꯩꯉꯣꯟꯗ ꯃꯪꯗ ꯑꯩ ꯑꯇꯣꯞꯄ ꯀꯣꯏꯔꯝꯃꯦ ꯑꯗꯨꯒꯤ ꯑꯩꯉꯣꯟꯗ ꯆꯩꯔꯛꯄ ꯋꯥꯅꯤꯗ
ꯑꯥ
ꯁꯤꯕꯨ ꯆꯠꯅꯕ ꯌꯥꯕ ꯋꯥꯐꯝꯅꯦꯕ
ꯑꯗꯨ ꯑꯣꯏꯔꯗꯤ ꯃꯉꯣꯟꯗ ꯍꯪꯉꯨ ꯅꯪꯒꯤ ꯃꯪꯗꯣ ꯍꯦꯛ ꯍꯦꯛ ꯆꯨꯝꯕ꯭ꯔꯥ ꯅꯠꯇ꯭ꯔꯒ ꯑꯆꯨꯝꯕ ꯑꯣꯏꯅ ꯑꯣꯜꯂꯛꯄ꯭ꯔꯥ ꯅꯠꯇ꯭ꯔꯒ ꯂꯥꯜꯂꯁꯨ ꯅꯪꯅ ꯆꯨꯝꯕꯒꯤ ꯑꯗꯨꯃꯥꯏꯅ ꯍꯥꯏꯕ꯭ꯔꯥ ꯍꯥꯏꯌꯣ
ꯃꯪꯕꯨꯗꯤ ꯃꯪꯅꯦ ꯑꯗꯨꯕꯨ ꯃꯪꯁꯨ ꯃꯔꯛ ꯃꯔꯛꯇ ꯆꯨꯝꯕꯁꯨ ꯂꯩꯕꯅꯦꯀꯣ ꯁꯨꯃꯥꯏꯅ ꯍꯥꯏꯕꯀꯣ
ꯑꯣ ꯈꯪꯗ꯭ꯔꯦ ꯑꯗꯨꯗꯤ
ꯑꯗꯨ ꯅꯪ ꯅꯪꯒꯤ ꯅꯪꯒꯤ ꯃꯣꯠꯇꯗꯤ ꯀꯃꯥꯏ ꯈꯟꯒꯦ ꯍꯥꯏꯕꯗꯤ ꯁꯤꯁꯦ ꯁꯨꯃꯥꯏꯅ ꯍꯥꯏꯕꯁꯦ ꯐꯕ꯭ꯔꯥ ꯐꯠꯇꯕ꯭ꯔꯥ ꯍꯥꯏꯕꯗꯣ
ꯍꯣꯏ ꯑꯩꯅ ꯍꯥꯏꯅꯤꯡꯕꯗꯤꯀꯣ
ꯑꯝ
ꯃꯥꯅ ꯅꯪ ꯃꯥꯒꯤ ꯃꯪꯗ ꯅꯪ ꯅꯨꯄꯤ ꯑꯃ ꯀꯣꯏꯔꯝꯃꯦ ꯍꯥꯏꯔꯗꯤ ꯃꯥꯗꯣ
ꯎꯝ
ꯑꯗꯨꯃꯥꯏꯅ ꯍꯥꯏꯔꯗꯤ ꯅꯕꯥꯅꯤ ꯑꯁꯤꯗꯤ ꯅꯕꯥꯅꯤꯒꯤ ꯃꯔꯛ ꯇꯂꯩꯌꯦꯗ ꯅꯕꯥꯅꯤꯅ ꯊꯝꯃꯣꯏ ꯊꯃꯣꯏ ꯁꯦꯡꯅ ꯂꯦꯞꯄꯤꯕꯒꯨꯝꯕ
ꯑꯗꯨꯅꯦ ꯑꯩꯅꯗꯤ ꯍꯥꯏꯔꯕꯅꯦꯕꯀꯣ ꯑꯇꯣꯞꯄ ꯀꯅꯥꯝꯁꯨ ꯀꯣꯏꯗꯦ ꯑ ꯍꯟꯗꯛꯁꯤ ꯂꯧ ꯆꯠꯄ ꯈꯣꯠꯄ ꯑꯗꯨ ꯈꯕꯗꯤ ꯊꯕꯛ ꯆꯤꯜꯂꯦ ꯑꯗꯨꯒꯤ ꯑꯗꯨꯕꯨ ꯅꯨꯄꯤ ꯑꯇꯣꯞꯄꯕꯨ ꯋꯥꯔꯤ ꯁꯥꯔꯒ ꯀꯣꯏꯕꯒꯤ ꯋꯥꯔꯤꯗꯤ ꯇꯧꯗꯦꯗ ꯊꯥꯖꯧ ꯍꯥꯏꯕꯗꯤ ꯍꯥꯏꯕꯤꯕꯅꯦꯕ
ꯎꯝ
ꯎꯝ
ꯑꯗꯨꯗꯤ ꯈꯪꯗ꯭ꯔꯦꯗ ꯑꯩꯁꯨ ꯑꯁꯤꯗꯤ ꯅꯣꯏ ꯅꯣꯏꯒꯤꯅꯦꯗꯅ
ꯑꯗꯨ ꯑꯣꯏꯔꯁꯨ ꯑꯗꯨꯃꯥꯏꯅ ꯃꯪꯗ ꯑꯗꯨꯃꯥꯏꯅ ꯇꯧꯔꯝꯃꯦ ꯍꯥꯏꯅ
ꯑꯗꯣ ꯃꯥꯅ ꯉꯝꯅꯕ ꯃꯥꯅ ꯉꯝꯅꯕ ꯍꯥꯏꯔꯛꯄ꯭ꯔꯅꯦ
ꯎꯝ ꯑꯗꯨꯃꯛꯇꯤ ꯇꯧꯗꯦꯗ
ꯑꯣ
ꯑꯗꯨꯁꯨ ꯃꯥꯗꯣ ꯌꯥꯝ ꯅꯨꯡꯉꯥꯏꯇꯦ ꯍꯥꯏꯌꯦꯕꯀꯣ
ꯑꯣ ꯑꯗꯨꯗꯤ ꯅꯪꯅ ꯈꯔ ꯊꯦꯟꯖꯤꯜꯂꯣ
ꯑꯗꯨ ꯊꯦꯝꯅꯕ ꯍꯥꯏꯕꯨ ꯀꯩ ꯎꯄꯥꯏ ꯂꯩ ꯑꯩꯗꯤ ꯑꯇꯣꯞꯄ ꯀꯣꯏꯗꯦ ꯑꯩꯕꯨ ꯊꯥꯖꯧ꯫ ꯑꯩꯗꯤ ꯅꯪ ꯈꯛꯇꯅꯦ ꯍꯥꯏꯕꯗꯨꯗ ꯂꯣꯏꯔꯤꯅꯦ ꯑꯗꯨꯗꯒꯤ ꯍꯦꯟꯅ ꯀꯥ ꯍꯦꯟꯅ ꯊꯦꯝꯅꯤꯡꯉꯥꯏ ꯂꯩꯇ꯭ꯔꯦꯗ
ꯊꯥꯖꯅꯕ ꯀꯩꯅꯣ ꯑꯃ ꯇꯧꯕꯤꯌꯨ꯫
ꯀꯩꯅꯅꯣ
ꯎꯃꯍꯨ ꯍꯥꯏꯕꯗꯤ ꯋꯥꯒꯨꯝꯕ ꯑꯩꯅ ꯍꯥꯏꯕꯗꯤ ꯀꯣ ꯑꯩꯅꯥ ꯅꯨꯄꯤ ꯑꯇꯣꯞꯄꯒꯨꯝꯕ ꯀꯣꯏꯔꯝꯃꯕ ꯑꯩ ꯑꯁꯨꯃꯥꯏꯅ ꯇꯧꯒꯅꯤ ꯑꯩ ꯁꯨꯃꯥꯏꯅ ꯇꯧꯒꯅꯤ ꯍꯥꯏꯕꯗꯨ ꯍꯥꯏꯕꯤꯌꯨ꯫
ꯑꯁ ꯑꯗꯨꯒꯨꯝꯕ ꯋꯥꯔꯦꯞ ꯂꯦꯞꯄꯗꯨꯗꯤ ꯑꯩꯗꯤ ꯄꯥꯝꯗꯦꯅꯦ꯫
ꯑꯁ ꯑꯗꯨꯃꯥꯏꯅ ꯂꯦꯞꯇ꯭ꯔꯗꯤ꯫ ꯁꯤꯗꯤ ꯀꯩꯅꯣꯅꯤꯗ ꯅꯪꯅ ꯁꯦꯡꯅ ꯃꯥꯒꯤꯗꯃꯛꯇ ꯂꯦꯞꯀꯦ ꯍꯥꯏꯔꯗꯤ ꯅꯪꯁꯨ ꯑꯗꯨꯃꯥꯏꯅ ꯇꯧꯐꯝ ꯊꯣꯛꯄ
ꯑꯗꯨ ꯑꯩ ꯍꯥꯏꯔꯕꯅꯤꯅ ꯑꯩꯕꯨ ꯊꯥꯖꯧ ꯑꯩꯕꯨ ꯊꯥꯖꯧ ꯑꯩꯕꯨ ꯊꯥꯖꯗꯕ ꯇꯧꯒꯅꯨ ꯑꯩ ꯐꯖꯅ ꯍꯥꯏꯕꯤꯔꯕꯅꯦꯕꯀꯣ
ꯑꯥ
ꯑꯗꯨꯅ ꯑꯩꯅ ꯑꯩꯅ ꯃꯥꯕꯨ ꯁꯨꯝꯁꯨ ꯁꯨꯝꯕꯤꯕꯅꯤꯗꯥ ꯃꯪꯒꯤ ꯋꯥꯔꯤꯗꯨꯗꯤ ꯌꯥꯝꯅ ꯀꯥ ꯍꯦꯟꯅ ꯂꯧꯒꯥꯅꯨ ꯍꯥꯏꯅꯀꯣ
ꯎꯝ
ꯑꯗꯨ ꯑꯩ ꯅꯪꯉꯣꯟꯗꯥ ꯀꯩꯅꯣꯝꯃꯈꯥ ꯍꯪꯅꯤꯡꯉꯤꯅꯦ꯫
ꯑꯁ ꯀꯔꯤꯔꯣ
ꯂꯩꯁꯥꯕꯤꯁꯦ ꯑꯩꯉꯣꯟꯗ ꯅꯨꯡꯁꯤꯌꯦ ꯌꯥꯝ ꯅꯨꯡꯁꯤ ꯍꯥꯏꯕꯁꯦ ꯀꯃꯥꯏꯅ ꯈꯪꯒꯅꯤ꯫
ꯂꯩꯁꯥꯕꯤꯁꯦ ꯅꯪꯅ ꯅꯪꯅ ꯈꯟꯗꯣꯏꯕ ꯂꯩꯁꯥꯕꯤ ꯂꯩꯁꯥꯕꯤ
ꯃꯥꯒꯤ ꯃꯑꯣꯡꯗꯣ
ꯃꯥꯒꯤ ꯃꯑꯣꯡꯗꯨꯗꯥ ꯅꯪ ꯅꯨꯡꯁꯤꯌꯦ ꯍꯥꯏꯁꯦ ꯈꯪꯗꯦꯕ
ꯑꯥ ꯑꯩꯕꯨ ꯅꯨꯡꯁꯤꯕ ꯃꯥꯜꯂꯦꯀꯣ ꯍꯥꯏꯅ ꯈꯪꯗꯣꯛꯄ ꯉꯝꯅꯤ ꯉꯝꯅꯕꯒꯤ ꯃꯑꯣꯡ ꯈꯔ ꯂꯩꯗꯥꯅ
ꯎꯝ
ꯑꯗꯨ ꯀꯃꯥꯏꯟ ꯈꯪꯅꯤ ꯍꯥꯏꯕ
ꯑꯁ ꯈꯪꯗꯦꯗꯥ ꯑꯗꯨꯗꯤ ꯃꯤ ꯃꯤꯒꯤ ꯃꯈꯥ ꯄꯣꯜꯂꯦꯅꯦ ꯑꯗꯨꯗꯤ
ꯑꯗꯨ ꯅꯪꯗꯤ ꯀꯃꯥꯏꯟ ꯇꯧꯅꯤ꯫
ꯑꯁ ꯈꯪꯗꯦꯗꯥ ꯑꯩꯗꯤ ꯑꯗꯨꯝ
ꯅꯪꯁꯨ ꯈꯪꯃꯟꯗꯦꯗꯥ
ꯑꯥ ꯃꯣꯏꯅ ꯄꯥꯎ ꯐꯥꯎꯔꯛꯑꯗꯤ ꯎꯝ ꯀꯩꯅꯣ ꯀꯣꯜꯒꯨꯝꯕ ꯃꯦꯁꯦꯁꯀꯨꯝꯕ ꯏꯛꯅꯣꯔ ꯇꯧꯗꯕꯀꯣ ꯍꯣꯏ ꯄꯥꯝꯗ꯭ꯔꯁꯨ ꯑꯗꯨꯝ ꯏꯃꯥꯟꯅꯕꯤ ꯏꯃꯥꯟꯅꯕꯒꯨꯝꯅꯁꯨ ꯇꯧꯕꯁꯨ ꯂꯩꯌꯦ꯫ ꯑꯗꯨꯕꯨ ꯄꯥꯝꯔꯥꯗꯤ꯫ ꯄꯥꯝꯔꯥꯗꯤ ꯃꯉꯣꯟꯗꯥ ꯏꯟꯇꯔꯦꯁ ꯄꯤꯁꯟꯕꯗꯣ
ꯎꯝ ꯑꯗꯨ ꯂꯩꯁꯥꯕꯤꯅ ꯅꯨꯄꯥꯕꯨ ꯅꯨꯡꯁꯤ ꯍꯥꯏꯅ ꯐꯣꯡꯗꯣꯛꯄꯗꯣ ꯅꯪ ꯄꯥꯝꯕ꯭ꯔꯥ ꯄꯥꯝꯗꯦ ꯑꯗꯨꯒꯨꯝꯕ ꯃꯑꯣꯡꯗꯣ
ꯂꯩꯁꯥꯕꯤꯅ ꯅꯨꯄꯥꯗꯥ ꯐꯣꯡꯗꯣꯛꯇꯣꯏꯕ ꯑꯗꯨꯗꯤ ꯑꯩ ꯄꯥꯝꯗꯦ꯫
ꯀꯩꯒꯤꯅꯣ
ꯑꯁ ꯌꯥꯝ ꯉꯝꯕ ꯇꯥꯏ ꯅꯨꯄꯤꯅ
ꯑꯗꯨ ꯍꯟꯗꯛꯇꯤ ꯀꯩꯅꯣ ꯁꯨꯃꯥꯏꯅ ꯍꯥꯏꯗꯅ ꯂꯩꯁꯥꯕꯤꯁꯨ ꯅꯨꯄꯤꯁꯨ ꯅꯨꯄꯥꯁꯨ ꯍꯛꯁꯦ ꯂꯣꯏ ꯃꯥꯅꯔꯦ ꯍꯥꯏꯗꯥꯏ
ꯍꯣꯏ ꯍꯣꯏ ꯃꯥꯟꯅꯩ ꯑꯗꯨꯕꯨ ꯃꯥꯟꯅꯩ ꯍꯥꯏꯔꯁꯨ ꯃꯐꯝ ꯃꯐꯝ ꯃꯇꯝ ꯂꯩꯌꯦꯗꯅ
ꯑꯣ
ꯑꯗꯨꯒꯤꯅꯦꯗꯥ ꯑꯩꯒꯤꯗꯤꯀꯣ
ꯑꯗꯨ ꯑꯣꯏꯔꯗꯤ
ꯉꯥꯏꯈꯣ ꯑꯩ ꯍꯥꯏꯒꯦ ꯑꯩꯒꯤꯗꯤꯀꯣ ꯑꯩꯒꯤ ꯃꯣꯠꯇꯥꯗꯤ ꯅꯨꯄꯤꯅ ꯅꯨꯄꯥꯗ ꯅꯨꯡꯁꯤꯌꯦ ꯍꯥꯏꯅ ꯐꯣꯡꯗꯣꯛꯄ ꯃꯤꯗꯨꯗꯤꯀꯣ
ꯑꯥ
ꯑꯩꯗꯤ ꯑꯗꯨ ꯅꯨꯄꯤꯗꯣ ꯑꯗꯨ ꯅꯨꯄꯤꯗꯨꯗꯤ ꯑꯩꯗꯤ ꯌꯥꯝ ꯉꯝꯃꯦꯅ ꯈꯜꯂꯦ
ꯏꯁ ꯃꯤ ꯃꯥꯅ ꯄꯥꯝꯖꯕ ꯄꯣꯠꯇꯣ ꯐꯪꯅꯕ ꯍꯥꯏꯅ ꯇꯧꯕꯗꯨꯕꯨ
ꯑꯗꯨ ꯑꯣꯏꯔꯁꯨ ꯅꯨꯄꯤ ꯅꯨꯄꯤꯁꯤꯡꯗꯤ ꯍꯥꯏꯕꯗꯤ ꯂꯩꯌꯦꯗꯥꯅ
ꯑꯗꯨꯗꯤ ꯀꯣ
ꯎꯝ
ꯅꯨꯄꯤꯅ ꯐꯣꯡꯗꯣꯛꯇꯕꯤꯗ ꯅꯨꯄꯥꯅ ꯐꯣꯡꯗꯣꯛꯄ ꯍꯥꯜꯂꯦꯕꯀꯣ ꯑꯗꯨꯒ ꯅꯨꯄꯤꯅ ꯐꯣꯡꯗꯣꯛꯄ ꯃꯥꯗꯤ ꯃꯥꯒꯤ ꯅꯨꯄꯥꯕꯨ ꯌꯥꯋꯣꯡ ꯏꯟꯍꯟꯗꯦꯕ
ꯎꯝ
ꯑꯗꯨꯕꯨ ꯅꯨꯄꯥꯅ ꯅꯨꯄꯤꯕꯨ ꯐꯣꯡꯗꯣꯛꯄꯗꯤ ꯅꯨꯄꯤꯗꯨꯅ ꯅꯨꯄꯥꯕꯨ ꯌꯥꯑꯣꯡ ꯏꯟꯍꯜꯂꯦꯕꯀꯣ ꯁꯤꯗꯅꯦꯕ ꯑꯩꯅ ꯒ꯭ꯌꯥꯟ ꯇꯥꯗ꯭ꯔꯤꯕꯁꯦ꯫
ꯑꯦ ꯅꯨꯄꯥꯅ ꯅꯨꯄꯤꯗ ꯍꯥꯟꯅ ꯍꯥꯏꯔꯒꯠꯟ ꯅꯨꯄꯤꯗꯨꯅ ꯑꯦꯛꯖꯥꯝ ꯌꯥꯔꯦ ꯍꯥꯏꯔꯁꯦꯕ ꯑꯗ ꯅꯨꯄꯤꯗꯨꯅ ꯪꯪꯅꯨꯄꯥꯗ ꯌꯦꯡꯉꯣ ꯑꯃꯨꯛ ꯏꯟꯍꯟꯕ
ꯑꯥ
ꯑꯗꯨꯗꯤ ꯅꯨꯄꯥꯗꯨ ꯅꯨꯄꯤ ꯅꯨꯄꯥꯗꯨꯁꯨ ꯅꯨꯄꯤꯒꯤ ꯌꯥꯋꯡ ꯏꯟꯈ꯭ꯔꯗꯤ ꯅꯨꯄꯥꯗꯨꯗꯤ ꯀꯩꯅꯣꯅꯦ ꯑꯗꯨꯗꯤ ꯑꯙꯥ ꯃꯣꯔꯥ ꯑꯣꯜꯂꯦ
ꯑꯗ ꯑꯗꯨ ꯅꯪ ꯉꯁꯥꯏ ꯍꯥꯏꯒꯤꯗꯣ ꯅꯨꯄꯤꯅ ꯍꯥꯟꯅ ꯐꯣꯡꯗꯣꯛꯄꯗꯗꯤ ꯌꯥꯝ ꯉꯝꯃꯦ ꯍꯥꯏꯗ ꯑꯗꯨꯕꯨ ꯃꯥꯗꯤ ꯌꯥꯑꯣꯡ ꯏꯟꯍꯟꯗꯦꯕ ꯑꯗꯨꯕꯨ ꯅꯨꯄꯥꯅ ꯍꯥꯟꯅ ꯐꯣꯡꯗꯣꯛꯑꯒ ꯅꯨꯄꯤꯗꯨꯅ ꯑꯃꯨꯛ ꯌꯥꯎꯑꯣꯅꯤ ꯍꯥꯏꯕꯗꯤ ꯃꯥꯅ ꯉꯝꯕ ꯍꯦꯟꯗ꯭ꯔꯕ
ꯑꯁ ꯑꯗꯨꯗꯤ ꯍꯥꯟꯅ ꯍꯧꯕꯒꯨꯝꯕ ꯂꯩꯌꯦ ꯑꯗꯨꯅ ꯍꯧꯕꯗꯤ ꯅꯨꯄꯥꯅ ꯍꯧꯕꯅꯤꯗꯅ
ꯅꯨꯄꯤꯒꯤ ꯅꯨꯄꯤꯒꯤ ꯋꯥꯈꯜꯂꯣꯟꯁꯦ ꯒ꯭ꯌꯥꯟ ꯇꯥꯕ ꯌꯥꯝ ꯂꯨꯋꯦ
ꯈꯪꯗ꯭ꯔꯦꯗ ꯑꯗꯨ ꯃꯇꯥꯡ ꯌꯧꯔꯗꯤ ꯅꯪꯒꯤ ꯀꯣꯏꯁꯟꯁꯤꯁꯨ
ꯑꯁꯉ ꯅ ꯌꯦꯡꯉꯣ ꯅꯨꯄꯥꯗꯨꯅ ꯌꯥꯝꯅ ꯅꯨꯡꯁꯤꯕꯤꯔꯒ ꯑꯁ ꯁꯤ ꯅꯨꯄꯥꯁꯤꯗꯤ ꯑꯩꯕꯨ ꯅꯨꯡꯁꯤꯃꯜꯂꯦ ꯁꯤꯗꯒꯤ ꯍꯦꯟꯅ ꯅꯨꯡꯁꯤꯕ ꯑꯃꯨꯛ ꯂꯩꯔꯝꯈꯤꯅꯤ ꯍꯥꯏꯅ ꯑꯃꯨꯛ ꯊꯥꯗꯣꯛꯑꯦꯕ
ꯑꯥ
ꯑꯃꯨꯛ ꯅꯨꯡꯁꯤꯕꯤꯗ꯭ꯔꯒꯅ ꯁꯤ ꯅꯨꯄꯥꯥꯔꯤ ꯑꯩꯕꯨ ꯅꯨꯡꯁꯤꯕꯤꯗꯦ ꯑꯩ ꯑꯇꯣꯞꯄ ꯌꯦꯡꯒꯦ ꯁꯤꯇꯣ ꯅꯨꯄꯤꯁꯤꯡꯒꯤ
ꯎꯝ ꯑꯁ ꯑꯁꯤ ꯅ ꯁꯤ ꯁꯤꯅ ꯇꯥꯛꯄꯗꯤ ꯅꯪꯉꯣꯟꯗ ꯌꯥꯝ ꯊꯣꯛꯈ꯭ꯔꯕ ꯃꯥꯜꯂꯦ ꯁꯤꯗꯤ
ꯌꯥꯝ ꯊꯣꯛꯄ ꯅꯠꯇꯦꯗ
ꯎꯝ
ꯑꯩꯉꯣꯟꯗ ꯊꯣꯛꯄꯁꯨ ꯌꯥꯎꯋꯦ ꯏꯃꯥꯟꯅꯕ ꯊꯣꯛꯄꯁꯨ ꯌꯥꯎꯋꯦ ꯀꯣ
ꯎꯝ
ꯅꯨꯄꯤ ꯍꯥꯏꯔꯤꯁꯤꯡꯁꯤꯗ ꯅꯨꯄꯤꯁꯤꯡꯗꯤ ꯅꯨꯄꯥꯅꯒꯨꯝꯕ ꯌꯥꯝ ꯅꯨꯡꯁꯤꯕꯤꯔꯁꯨ ꯃꯣꯏꯁꯤ ꯄꯦꯟꯗꯦꯕ ꯁꯤꯗꯒꯤ ꯍꯦꯟꯕ ꯂꯩꯈꯤꯒꯗ꯭ꯔꯥ ꯍꯥꯏꯅ ꯊꯤꯑꯕꯀꯣ ꯅꯨꯄꯥꯗꯤ ꯁꯨꯃꯥꯏꯅ ꯇꯧꯗꯦꯕ ꯍꯦ ꯅꯨꯄꯥꯇꯤ ꯀꯣ꯫ ꯅꯨꯄꯤꯅ ꯃꯥꯕꯨꯨ ꯍꯦꯟꯅ ꯅꯨꯡꯁꯤꯕꯤꯔꯗꯤ ꯃꯥꯗꯤ꯫ ꯑꯍꯣꯡꯕ ꯂꯩꯕꯅꯦꯕ ꯃꯥꯅ ꯊꯤꯅ ꯑ ꯃꯥꯅ ꯐꯠꯇꯕ ꯊꯕꯛ ꯇꯧꯔ ꯂꯩꯔꯁꯨ꯫